ꯅꯪ ꯇꯥꯔꯦ ꯇꯥꯔꯦ ꯅꯪ ꯅꯝꯕꯔꯖꯦ ꯐꯥꯗꯅ ꯑꯃꯨꯛ ꯆꯪꯉ ꯌꯦꯡꯉꯤꯅꯦ ꯕꯦꯝꯃ ꯂꯥꯁꯀꯤ ꯗꯤꯖꯤꯠ ꯑꯍꯨꯝꯁꯦ ꯍꯦꯛꯇ ꯐꯥꯗꯕ ꯍꯦꯛꯇ ꯐꯥꯗꯕ
ꯑꯩꯁꯨ ꯐꯥꯗꯦ ꯅꯪꯒꯤꯖꯦ ꯑꯃꯨꯛ ꯌꯦꯡꯉꯤꯅꯤ ꯀꯩꯅꯣ
ꯑꯩꯖꯨ ꯌꯦꯡꯉꯤꯅꯦ
ꯌꯦꯡꯗ꯭ꯔꯗꯤ ꯀꯩꯅꯣ ꯑꯩꯈꯣꯏꯕꯨ ꯀꯝꯄ꯭ꯌꯨꯇꯔ ꯅꯠꯇꯦ
ꯅꯠꯇꯦ
ꯅꯠꯇꯦ ꯅꯠꯇꯦ ꯀꯩ ꯑꯥ ꯍꯧꯖꯤꯛꯅ ꯃꯥꯏ ꯋꯥꯔꯤ ꯂꯣꯏꯒ꯭ꯔꯥꯕꯣ
ꯂꯣꯏꯒ꯭ꯔꯦ ꯂꯣꯏꯒ꯭ꯔꯦ ꯑꯦꯁ ꯃꯥ ꯃꯥꯅ ꯅꯉꯣꯟꯗ ꯐꯣꯟ ꯇꯧꯔꯒ ꯍꯥꯏꯌꯣ ꯈꯣꯠꯂꯣ ꯏꯕꯥꯅꯤꯒꯤ ꯔꯤꯖꯦꯛ ꯃꯌꯥꯝ ꯆꯠꯄꯗꯣ ꯈꯣꯠꯄꯗꯣ ꯍꯥꯏꯔꯝꯕꯅꯤ
ꯎꯝ
ꯑꯗꯨꯒ ꯅꯪꯖꯨ ꯃꯦꯁꯦꯁ ꯊꯥꯔ ꯂꯩꯔꯝꯃꯦ ꯑꯗꯨꯏꯗꯨꯗ ꯅꯨꯡꯗꯥꯡꯗꯣ ꯑꯩꯩꯅ ꯑꯗꯨꯝ ꯏꯅꯥꯎꯄꯤ ꯁꯪꯕ ꯈꯣꯠꯄꯒ ꯄꯥꯏꯗ꯭ꯔꯦ ꯐꯣꯟꯗꯣ
ꯆꯠ ꯌꯥꯔꯦ ꯌꯥꯔꯦ ꯑꯇꯩ ꯁꯥꯟꯅꯔꯁꯤ ꯂꯥ
ꯆꯥꯛ ꯆꯥꯔꯕꯣ
ꯌꯦꯔꯨꯝ ꯆꯥꯏ ꯌꯦꯔꯨꯝ
ꯍꯥꯏ ꯆꯥꯛ ꯆꯥꯔꯕꯣ ꯍꯥꯏꯕꯗꯤ ꯀꯩꯅꯣ ꯆꯥꯔꯦ ꯍꯤꯖꯥꯡꯅ ꯌꯦꯔꯨꯝ ꯆꯥꯏ ꯍꯥꯏ ꯌꯥꯗ꯭ꯔꯣ ꯑꯗꯨꯗꯤ ꯁꯥꯡꯗꯣꯛ ꯇ꯭ꯔꯣ ꯋꯥꯟ ꯃꯥꯔꯛ ꯀꯣꯏꯁꯟ ꯇꯨ ꯃꯥꯔꯛ ꯀꯣꯏꯁꯟ ꯇꯥꯗ꯭ꯔꯣ
ꯑꯩꯒꯤꯗꯨ ꯉꯁꯥꯏ ꯄꯨꯡ ꯅꯤꯄꯥꯟ ꯍꯦꯜꯂꯒ
ꯑꯥ
ꯑꯩ ꯍꯧꯖꯤꯛꯇ ꯆꯥꯕ ꯂꯣꯏꯗ ꯉꯥꯏꯔꯤ ꯅꯪ ꯐꯣꯟ ꯇꯧꯔꯛꯇ꯭ꯔꯤꯉꯩꯒꯤꯗꯣ
ꯀꯔꯤ ꯏꯟꯖꯥꯡ ꯆꯥꯒꯦ
ꯑꯦꯟꯖꯥꯡꯅ ꯀꯥꯡꯁꯣꯏ ꯊꯣꯡꯉꯦ ꯑꯗꯨꯒ ꯀꯩ ꯑꯈꯥꯕꯤꯅꯣꯃ ꯇꯥꯎꯋꯦ ꯑꯗꯨꯒꯀ ꯍꯣꯏ ꯍꯣꯏ ꯍꯣꯏ ꯑꯗꯨꯒ ꯃꯣꯔꯣꯛ ꯃꯦꯠꯄꯗꯨꯅ ꯆꯥꯅꯤꯡꯗ꯭ꯔꯦꯅ ꯑꯩꯈꯣꯏꯁꯨ ꯍꯩꯅꯗꯦ ꯑꯩꯈꯣꯏ ꯄꯥꯝꯊꯗ ꯆꯔꯤꯁꯦ
ꯅꯪ ꯑꯗꯨꯁꯥ ꯆꯥꯗꯨꯗꯤ
ꯀꯔꯤꯅꯣ ꯗꯟꯗꯤꯒꯤ ꯆꯥꯕꯅꯦ
ꯗꯟꯗꯤꯁ ꯆꯥꯔꯤꯕ ꯑꯗꯣ ꯑꯩꯅ ꯍꯥꯏꯗꯤ ꯑꯈꯥꯕ ꯄꯣꯠꯇꯕꯨ ꯀꯩꯕꯤꯠꯇꯕꯨ ꯄꯥꯝꯅ ꯆꯥꯔꯤꯅꯣ ꯁꯤꯅꯦ
ꯈꯪꯗꯕꯦꯝ
ꯃꯥꯗꯤꯗꯤ ꯆꯞ ꯃꯥꯥꯟꯅꯖꯣ ꯌꯨ ꯆꯞ ꯃꯥꯟꯅꯗ꯭ꯔꯣ ꯑꯈꯥꯕ ꯄꯣꯠꯇꯣ ꯀꯩꯗꯧꯕꯩ ꯃꯤꯅ ꯌꯥꯝ ꯄꯥꯝꯅ ꯊꯛꯅꯔꯤꯅꯣ ꯁꯤꯅꯦ
ꯑꯗꯨꯅꯤ ꯈꯪꯗꯦ ꯑꯩꯁꯨ
ꯎꯪꯪ ꯅꯪꯅ ꯊꯑꯒ
ꯁꯤꯔꯒꯦꯔ ꯅꯪ ꯁꯤꯔꯒꯦꯔ ꯁꯤꯅꯤꯅ ꯍꯀꯣꯗꯦꯟꯅꯤꯀꯣ ꯀꯥꯎ ꯅꯨꯀꯣ
ꯑ ꯀ ꯅꯪꯅ ꯀꯅꯥꯅꯣ ꯀꯅꯥꯅꯣ ꯈꯪꯉꯣꯏ ꯏꯕꯦꯝꯃ
ꯑ ꯅꯣꯣꯏꯗꯤ ꯀꯥꯏꯗꯣ ꯍꯩꯕ ꯍꯩꯖꯗꯦ ꯇꯤꯟꯒ ꯆꯧꯔꯝꯗꯣꯏꯃ ꯅꯪ ꯈꯨꯗꯨ
ꯑ ꯑꯥ ꯑ ꯇꯗꯧ ꯈꯪꯕ꯭ꯔ ꯄꯩꯁꯥ ꯀꯥꯏ ꯄꯥꯏꯕꯩ ꯈꯨꯅꯣꯛꯇꯣ ꯑ ꯑ ꯑꯥ ꯑ ꯇꯧ
ꯁ ꯌꯥꯝ ꯄꯛꯇꯤ ꯌꯥꯏ ꯈꯪꯗꯦ
ꯈꯦꯔ ꯏꯕꯦꯝꯃ ꯑꯩꯈꯣꯏ ꯍꯨꯏ ꯑꯅꯧꯕ ꯑꯃ ꯂꯣꯏ ꯍꯥꯏꯕ
ꯃꯃꯥ ꯇꯥꯅꯤꯡꯗ꯭ꯔꯦ ꯅꯣꯏ ꯍꯨꯏ ꯍꯧꯗꯣꯡ ꯃꯌꯥꯝꯗꯣ ꯑꯩꯈꯣꯏꯗ ꯍꯧꯗꯣꯡ ꯍꯨꯔꯥꯟꯕ ꯑꯅꯤ ꯑꯍꯨꯝ ꯆꯦꯜꯂꯤꯌꯦ ꯑꯩꯈꯣꯏꯅ
ꯏꯕꯦꯝ ꯃꯍꯗꯣꯡ ꯑꯃꯈꯛꯇ ꯄꯤꯌꯣ ꯑꯗꯨꯗꯤ
ꯃꯤꯒꯤ ꯅꯤꯅꯤꯒꯤ ꯍꯨꯔꯥꯟꯕ ꯍꯥꯏꯁꯦ ꯑꯁꯦ ꯍꯥꯠꯇꯣꯔꯔꯕꯅꯦ ꯑꯩꯈꯣꯏ ꯏꯃꯨꯡ ꯃꯤ ꯂꯣꯏꯅꯅ ꯍꯥꯠꯇꯣꯔꯝꯅꯦ
ꯎ ꯈꯪꯗꯦ ꯍꯥꯠꯇꯦ ꯁꯔꯨ ꯑꯩꯈꯣꯏ ꯌꯨꯝꯗ ꯄꯤ ꯍꯥꯏꯕꯤꯔꯛꯑꯣ ꯑꯩ ꯍꯧꯗꯣꯡ ꯈꯨꯛꯇ ꯄꯥꯝꯃꯦ ꯑꯩ ꯍꯧꯗꯣꯡ ꯍꯥꯟꯅ ꯂꯩꯔꯝꯕꯈꯩꯗꯣ ꯂꯣꯏ ꯁꯤꯈ꯭ꯔꯦ ꯏꯕꯦꯝꯃ
ꯃꯤꯒꯤꯅꯦ ꯑꯩꯈꯣꯏ ꯅꯠꯇꯦ ꯑꯩꯈꯣꯏ ꯂꯣꯏꯖꯗꯦ
ꯃꯤꯒꯤ ꯑꯣꯏꯔꯁꯨ ꯐꯥꯔꯒ ꯄꯤꯔꯛꯄꯗꯤ ꯌꯥꯏꯅ ꯀꯤꯠꯅꯦꯞ ꯇꯧ ꯌꯥꯏꯌꯦ ꯍꯧꯗꯣꯡꯗꯣ
ꯐꯥꯕꯗꯨꯕꯨ ꯉꯝꯃꯗꯤ ꯐꯨꯔꯔꯣꯏꯗ꯭ꯔꯣ ꯅ ꯍꯥꯟꯅ ꯐꯨꯕꯗꯣ ꯂꯥꯝ ꯐꯪꯗ ꯇꯧꯔꯤꯅꯦ
ꯈꯪꯗꯦ ꯑꯩ ꯄꯥꯝꯃꯤ ꯍꯧꯗꯣꯡ ꯄꯥꯝꯃꯤ ꯍꯧꯗꯣꯡ ꯃꯆꯥ ꯄꯥꯝꯃꯤ
ꯃꯆꯥ ꯅꯠꯇꯦ ꯑꯆꯧꯕꯅꯦꯕ ꯃꯥꯏ ꯊꯥꯕꯅꯦ
ꯈꯪꯗꯦ ꯑꯩꯗꯤ ꯍꯧꯗꯣꯡ ꯌꯥꯝ ꯂꯣꯏꯁꯤ ꯑꯩꯗꯤ ꯌꯥꯝ ꯅꯨꯡꯁꯤꯕꯤꯦꯝꯃ ꯍꯧꯗꯣꯡ ꯅꯨꯡꯁꯤꯗꯕ ꯃꯤꯁꯦ ꯅꯪꯅ ꯐꯠꯇꯕ ꯑꯣꯏꯗꯣꯏꯅꯦ
ꯀꯔꯦ ꯍꯨꯏꯅ ꯈꯔꯕꯨ ꯅꯨꯡꯁꯤꯅꯕꯅꯤꯀꯣ ꯍꯧꯗꯣꯡꯁꯤꯗ ꯑꯩꯁꯨ ꯅꯪ ꯅꯪ ꯑꯣ ꯑꯣ ꯑꯣ ꯑꯣ ꯑꯣ ꯅꯪꯅꯣ ꯁꯥ ꯉꯥ ꯅꯨꯡꯁꯤꯕꯁꯤꯅ ꯀꯩꯅꯣ ꯑꯣꯏꯕ ꯑꯐꯕ ꯃꯤ ꯀ ꯑꯣꯏꯕ ꯃꯤ ꯅꯨꯡꯁꯤꯉꯝꯗꯕ ꯅꯪ ꯁꯤꯗꯤ ꯀꯔꯤ ꯑꯗꯨꯗꯤ ꯑꯉꯥꯡ ꯅꯨꯡꯁꯤꯉꯝꯗꯕ ꯅꯪꯁꯦ
ꯑꯉꯥꯡꯕꯨ ꯀꯅꯥ ꯅꯨꯡꯁꯤꯗꯣꯏꯅꯣ ꯏꯕꯦꯝꯃ ꯈꯨꯈꯠ ꯄꯥꯛꯅ ꯊꯥꯖꯤꯟꯒꯗꯕꯅꯦ ꯑꯉꯥꯡꯒꯗꯤ
ꯎꯝ
ꯃ ꯑ ꯀꯔꯤꯅꯣ ꯑꯉꯥꯡꯁꯤꯡꯁꯦ ꯑꯃ ꯃꯣꯏꯒꯤ ꯐꯦꯁ ꯑꯃ ꯂꯩꯕꯗꯣ ꯈꯪꯃ ꯊꯨꯔꯨꯀꯣ ꯑꯣꯏꯔꯤꯀꯥꯟꯗ ꯃꯔꯨꯀ ꯑꯣꯏꯔꯤꯀꯥꯟꯗ
ꯁꯩꯔꯪ
ꯎ ꯃꯔꯨ ꯀꯣꯛꯄ ꯑꯣꯏꯔꯤꯀꯥꯟꯗ ꯑꯃ ꯀꯔꯤ ꯍꯥꯏꯅꯤ ꯃꯅꯥꯒ ꯁꯅꯥꯒ ꯆꯤꯟꯕ ꯃꯇꯝꯗ ꯃ ꯃꯩ ꯌꯥꯒ ꯍꯧꯒꯠꯂꯛꯄ ꯃꯇꯝꯒꯤ ꯕꯦꯛ
ꯍꯣ ꯍꯣ ꯍꯣ ꯍꯣ ꯍꯣ ꯍꯣꯏ ꯏ ꯆꯁꯁ ꯂꯍ ꯇꯝꯅ
ꯍꯣꯏ ꯑꯁ ꯈꯨꯄꯥꯛꯥꯛꯅ ꯊꯥꯖꯟꯅꯤꯡꯉꯦ ꯍꯥꯏꯕꯩꯗꯤ
ꯃꯔꯨ ꯑꯀꯣꯛꯄꯗꯨꯗ
ꯑꯗꯨꯅꯦ ꯍꯥꯏꯔꯤꯁꯦ ꯅꯨꯡꯁꯤꯗ ꯍꯥꯏꯕ ꯑꯗꯨꯗ ꯑꯗꯨꯒꯤ ꯐꯦꯁꯇꯨꯗ ꯂꯩꯕ ꯑꯉꯥꯡꯒꯌꯥ ꯇꯪꯃꯤꯁꯅꯤ
ꯎꯝ
ꯈꯪꯗꯦ ꯈꯪꯗꯦ ꯏꯕꯦꯝꯃ ꯈꯪꯗꯦ ꯍꯧꯗꯣꯡꯅ ꯐꯔꯦ ꯏꯕꯦꯝꯃ ꯑꯣ ꯑꯗꯨꯒꯅꯦ ꯈꯪꯕ꯭ꯔꯥ ꯑꯩꯗꯤ ꯍꯧꯗꯣꯡꯒꯤ ꯃꯌꯥꯁꯨ ꯁꯠꯂꯦ ꯍꯥꯏꯕ
ꯎꯝ
ꯑꯩꯈꯣꯏ ꯍꯧꯗꯣꯡꯗꯨꯝ ꯅꯍꯥꯟꯃꯒ ꯊꯥꯏꯅꯋꯥꯥꯏ ꯑꯃ ꯂꯩꯔꯝꯃꯦꯕ ꯃꯥꯏ ꯃꯌꯥꯁꯦ ꯑꯩꯅ ꯌꯦꯡꯕꯁꯤꯗꯅꯦ ꯈꯪꯕ꯭ꯔꯥ ꯑꯅꯤ ꯑꯃ ꯃꯣꯏꯒꯤ ꯑꯁꯥꯡ ꯑꯁꯥꯡꯕꯤ ꯍꯧꯕꯗꯣ
ꯑꯣ
ꯃꯃꯥꯡꯗ ꯑꯗꯨꯒꯤꯗꯣ ꯑꯅꯤ ꯍꯧ ꯂꯩꯔꯝꯃꯦꯕ ꯈꯪꯕ꯭ꯔꯥ
ꯎꯝ ꯅ ꯍꯦ
ꯑꯅꯤ ꯍꯧ ꯍꯣꯏ ꯑꯗꯨꯒꯅ ꯑꯅꯤ ꯍꯧ ꯂꯩꯔꯕꯁ ꯁꯤꯗ ꯑꯃꯁꯤꯗꯤ ꯅꯣꯡꯃ ꯂꯩꯔꯝꯕꯗꯣ ꯃꯌꯥꯗꯣ ꯑꯩꯗꯤ ꯃꯌꯥ ꯅꯣꯝꯃꯦ ꯁꯤꯅꯦ ꯑꯉꯥꯡ
ꯁꯥꯁꯨ ꯃꯌꯥ ꯇꯤꯛꯄꯣ
ꯇꯦꯛꯑꯦꯝꯃꯤ ꯇꯦꯛꯑꯦꯝꯃꯤ ꯑꯩꯁꯨ ꯈꯪꯅꯉꯥꯏꯔꯤꯅꯦ ꯍꯥꯏꯕ ꯑꯗꯨꯗ ꯑꯗꯨꯅꯦ ꯍꯥꯏꯁꯦ ꯑꯗꯨꯒꯅꯦ ꯈꯪꯕ ꯑꯩꯗꯤ ꯃꯌꯥ ꯅꯣꯝꯃꯦꯅꯅꯦ ꯑꯗꯨꯒ ꯀꯟꯅ ꯅꯣꯝꯃꯜꯂꯦ ꯈꯪꯕ꯭ꯔꯥ ꯑꯉꯥꯡꯗꯣ
ꯎꯝ
ꯑ ꯃꯇꯦꯛ ꯈꯛꯇꯪ ꯅꯣꯡꯃ ꯂꯩꯔꯝꯝꯕꯗꯤ ꯑꯩꯁꯦ ꯁꯨꯝ ꯁꯨꯝ ꯁꯨꯝ ꯁꯨꯝ ꯅꯣꯝꯕꯤ ꯁꯥꯟꯅꯔꯒ ꯁꯠꯄꯤꯔꯒꯦ ꯁꯤꯅꯦꯕ ꯑꯩꯅ ꯈꯜꯂꯤꯁꯦ
ꯎꯝ
ꯑꯗꯨꯒꯤ
ꯑꯗꯒꯤꯗꯤ ꯅꯣꯝꯕꯁꯦ ꯁꯨꯝ ꯁꯨꯝ ꯁꯨꯝ ꯍꯦꯟꯗꯜꯂꯛꯑꯦ ꯑꯩꯅ ꯐꯥꯏꯠ ꯐꯥꯏꯠꯀ ꯊꯥꯔ ꯑꯩꯅ ꯑꯉꯥꯡ ꯑꯣꯏꯔꯤꯀꯥꯟꯗ ꯌꯥ ꯁꯠꯈꯤꯕꯒꯤ ꯇꯦꯛꯅꯤꯛꯇꯨ ꯂꯣꯏ ꯁꯤꯖꯤꯟꯅꯔꯦ ꯑꯗꯨꯒ ꯇꯞ ꯇꯅ ꯅꯣꯔꯃꯜꯒ ꯑꯗꯨꯒ ꯐꯖꯅ ꯆꯤꯡꯊꯠꯄ ꯈꯪꯕ꯭ꯔꯥ
ꯎꯝ ꯈꯣꯠꯂꯛꯇ꯭ꯔꯥ
ꯈꯣꯠꯇꯦꯍꯦ ꯑꯩ ꯑꯉꯥꯡ ꯃꯌꯥꯝꯗꯨꯕꯨ
ꯏꯁꯁ
ꯏꯆꯥꯅꯦꯅ ꯈꯜꯂꯒ ꯌꯣꯛꯏꯕꯅꯦ ꯀꯩꯗꯧꯕꯩꯒꯤ ꯈꯣꯠꯇꯣꯏꯅꯣ ꯃꯃꯥꯁꯤꯗ
ꯑꯦ ꯑꯦꯁ ꯑꯦꯁ
ꯑꯩ ꯍꯧꯗꯣꯡꯒ ꯌꯥꯝ ꯐ ꯁꯥꯥꯅꯅꯤ ꯅꯨꯡꯁꯤ ꯁꯥꯥꯅꯤ ꯑꯗꯨꯒꯅꯦ ꯈꯪꯕ꯭ꯔꯥ ꯍꯧꯗꯣꯡ ꯑꯃ ꯃꯍꯤꯛꯄꯨꯗꯤ ꯂꯩꯌꯦ
ꯎꯝ ꯅꯪꯗꯤ ꯅꯪ ꯑꯗꯣ ꯅꯪꯉꯣꯟꯗ ꯆꯨꯔꯛꯇ꯭ꯔꯣ
ꯑꯩꯉꯣꯟꯗ ꯆꯤꯛꯇꯤꯒꯗꯣꯏꯅꯦ ꯍꯥꯏꯗꯤ ꯃꯤꯒꯤꯗꯤ ꯌꯥꯝ ꯆꯤꯛꯀꯟꯕꯁꯨ ꯂꯩꯗꯅ ꯃꯍꯤꯛꯇ
ꯎꯝ
ꯑꯗꯣ ꯑꯩꯉꯣꯟꯗꯗꯤ ꯆꯤꯛꯇꯦ
ꯃꯈꯣꯏꯗꯤ ꯏꯁ꯭ꯀꯤꯟ ꯌꯥꯝ ꯐꯠꯇꯦ
ꯁꯀꯤꯟꯒꯤ ꯑꯣꯏꯔꯣꯏꯦ ꯑꯗꯨꯗꯣ ꯀꯩꯅꯣ ꯎꯝ ꯀꯩꯅꯣꯒꯨꯝꯕ ꯑꯣꯏꯗꯣꯏꯅꯦ ꯏꯒꯨꯝꯕꯗ ꯍꯥꯏꯗꯤ ꯑꯊꯨꯝꯕꯒꯨꯝꯕꯗ ꯑꯣꯏꯔꯝꯕ ꯌꯥꯏ
ꯎ ꯃ
ꯈꯪꯗꯦ ꯑꯩꯁꯨ ꯄꯪꯍꯥꯏ ꯍꯥꯏꯔꯤꯕꯗꯨꯅꯦ ꯑꯩꯅ ꯈꯪꯕ ꯁꯥꯔꯒ
ꯊꯥꯁꯦ ꯎꯗꯤꯔꯨꯔꯦ ꯑꯗꯣ ꯂꯩꯆꯤꯟꯅ ꯈꯔꯗꯤ ꯈꯨꯝ ꯑꯗꯣ ꯐꯖ ꯐꯖꯗ ꯑꯣꯏꯔ ꯐꯁꯥꯟꯗ ꯑꯣꯏꯔ ꯀꯗꯧꯒꯂꯦꯠ ꯄꯗꯤ ꯋꯥꯏꯂꯤꯑꯣꯣ
ꯀꯔꯤ ꯋꯥꯔꯤꯅꯣ ꯑ ꯑꯗꯨꯒ ꯑꯩ ꯍꯧꯗꯣꯡ ꯑꯇꯣꯞꯄ ꯑꯃ ꯂꯩꯔꯝꯃꯦꯕ ꯈꯪꯕ꯭ꯔꯥ ꯃꯗꯨꯅ ꯈꯪꯕ꯭ꯔ ꯑꯩꯅ ꯆꯠꯄ ꯈꯨꯗꯤꯡꯒꯤꯅꯦ ꯑꯩ ꯃꯇꯨꯡꯁꯤꯗ ꯀꯣꯏꯇꯥꯟ ꯇꯥꯟꯅꯔꯦ ꯅꯪ ꯑ ꯑꯩꯕꯦꯝꯃ ꯅꯪꯒꯤ ꯁꯤꯗ ꯊꯦꯡꯕꯤꯌꯦ
ꯀꯩꯅꯣ
ꯀꯅ ꯍꯥꯏꯑꯒꯦ
ꯀꯔꯤꯗꯨꯣ ꯀꯩꯅꯣ
ꯏꯅꯥꯄꯤ
ꯑꯣ
ꯋꯥꯠꯂꯤ ꯏꯕꯦꯝꯃ ꯃꯉꯥꯔꯛ ꯁꯨ ꯍꯟꯗꯣꯏ ꯃꯥꯒꯤꯁꯨ ꯃꯉꯥ ꯑꯩꯒꯤꯁꯨ ꯃꯉꯥ ꯂ
ꯅꯪ ꯐꯣꯟꯗꯨ ꯄꯤꯒꯣꯀꯣ
ꯍꯥꯥ
ꯅꯪ ꯐꯣꯟꯗꯣ ꯄꯤꯈꯣ ꯗ꯭ꯔꯃꯥꯗ ꯅꯪ ꯐꯣꯟꯗ ꯌꯦꯡꯉꯣꯏ
ꯑꯩꯒꯤ ꯐꯣꯟꯁꯦ ꯆꯠꯄꯕꯅꯦ
ꯃꯄꯨꯅꯠꯇꯗꯤ ꯁꯤꯖꯤꯟꯅꯕ ꯍꯩꯇꯦ
ꯂꯦꯞꯇꯣꯞꯇ ꯍꯁꯨ ꯆꯂꯗꯥ ꯊꯧꯔꯣ ꯅꯠꯇꯦ ꯑꯩ ꯂꯦꯞꯇꯣꯞ ꯂꯩꯗꯗꯤ ꯉꯥꯏꯈꯣ ꯉꯥꯏꯈꯣ ꯁꯤꯃ ꯂꯣꯏꯔꯒ ꯋꯥꯠꯂꯤ ꯋꯥꯠꯂꯤ ꯃ ꯃꯥꯒꯤꯁꯨ ꯃꯉꯥ ꯑꯩꯒꯤꯁꯨ ꯃꯉꯥ ꯁꯨꯍꯟꯗꯣꯏꯅꯦ ꯏꯕꯥꯅꯤꯁꯦ ꯏꯕꯥꯅꯤꯁꯦ ꯀꯌꯥ ꯁꯨꯔꯒꯦ ꯑꯁꯦꯡꯕ
ꯑꯍꯨꯝꯃꯔꯤꯁꯣꯔꯔꯃꯦꯟ
ꯁꯤꯗ ꯍꯥꯀꯠꯆꯕ ꯈꯣꯠꯄꯅꯦ ꯀꯔꯤꯅꯣ ꯏꯁ
ꯐꯣꯟ ꯁꯪꯉ ꯂꯩꯈ꯭ꯔꯦ
ꯌꯦꯏꯇꯔꯣ
ꯈꯠꯅꯔꯛꯀꯅꯨ ꯈꯠꯅꯔꯛꯀꯅꯨ
ꯏꯕꯤꯃꯛ ꯈꯪꯗꯦ ꯑ ꯑꯗꯣ ꯑꯩ ꯁꯤꯒꯤ ꯐꯣꯟꯗꯨꯅ ꯅꯉꯣꯟꯗ ꯑꯃꯨꯛ ꯄꯤꯈ꯭ꯔꯒꯦ ꯏ ꯕꯤ ꯑꯦꯝ ꯑꯦꯁ ꯁꯤꯒꯤ ꯀꯣꯜꯁꯦ ꯂꯣꯏꯔꯒ
ꯎꯝ
ꯍ ꯈꯨꯠꯕꯥꯒꯤ ꯑꯗꯨꯗꯤ ꯍꯥꯞꯈꯤꯕꯅꯤ ꯑ ꯑꯗꯨꯣ ꯃꯥꯅ ꯐꯣꯟꯗꯣ ꯄꯥꯏꯔ ꯆꯠꯈ꯭ꯔꯦ ꯑꯗꯨꯅꯗꯤ ꯇꯨꯝꯒ꯭ꯔꯦ
ꯅꯣꯏ ꯃꯥꯒꯤꯗꯤ
ꯈꯨꯃꯥꯒꯤ ꯈꯨꯃꯥ ꯑꯦꯟꯗ꯭ꯔꯣꯏꯗ ꯄꯥꯏꯗꯤꯌꯦ
ꯅꯣꯏꯗꯥꯒꯤꯗꯤ
ꯈꯨꯟꯇꯥꯗꯤ ꯇꯨ ꯀꯠ ꯆꯩ ꯑꯃꯥꯏ ꯐꯪꯍꯟꯕ ꯍꯥꯏꯕ
ꯑꯦ ꯑꯩ ꯉꯝꯃꯔꯣꯏꯗ
ꯎꯝ
ꯅꯌꯥꯝꯕꯛꯇ ꯅꯪꯅ ꯂꯩꯇꯕꯗꯧꯅ ꯊꯥꯔꯤꯁꯤꯦ ꯀꯩꯅꯣꯕ ꯅꯣꯡꯃꯇ
ꯈꯪꯗꯦ ꯕꯦꯝꯃꯛ ꯀ꯭ꯂꯣꯁ ꯑꯣꯏꯗꯦ ꯑꯩꯈꯣꯏ ꯑꯗꯨ ꯑꯩꯒꯤ ꯐꯣꯟꯗ ꯇꯧꯔꯛꯑꯣ ꯑꯣꯏꯅꯣ
ꯇꯧꯕ ꯌꯥꯗꯦ ꯅꯪꯒꯤ ꯅꯝꯕꯔꯗꯨꯣ ꯌꯥꯔꯗꯤ ꯉꯃꯥꯏꯅ ꯇꯧꯔꯣꯏꯗ꯭ꯔꯣ ꯏꯕꯥꯏꯅꯤ ꯍꯥꯟꯅ ꯇꯧꯈꯤꯕꯒꯤ ꯂꯩꯗꯅ
ꯑ
ꯑꯗꯨꯗꯨꯅ ꯌꯥꯗꯦꯕ ꯁꯤꯒꯤ ꯇꯥꯛꯁꯦ ꯀꯝꯄ꯭ꯂꯤꯇꯦꯠ ꯑꯣꯏꯔꯦ ꯍꯥꯏꯔꯛꯑꯦꯕ
ꯑꯩ ꯀꯣꯟꯅ ꯃꯦꯁꯦꯁꯇ ꯑꯃꯨꯛ ꯊꯥꯔꯛꯀꯦ ꯑꯗꯨꯗꯣ
ꯍꯣꯏ
ꯌꯥꯅꯕ ꯍꯥꯏꯔꯛꯈꯤ
ꯑꯣꯈ ꯑꯩꯁ ꯑꯗ ꯀꯗꯤ
ꯀꯔꯤ ꯑꯃꯨꯛ ꯁꯥꯟꯅꯁꯤꯒꯦ ꯏꯕꯥꯅꯤꯒꯤ ꯋꯥꯔꯤꯁꯦ ꯄꯨꯡ ꯃꯤꯅꯤꯠ ꯇꯔꯥꯗꯤ ꯆꯨꯗꯣꯔꯦ
ꯁꯤꯁꯤꯕꯨ ꯀꯌꯥꯔꯛꯁꯨꯕ ꯀꯌꯥꯔꯛꯁꯨꯨꯕ ꯑꯣꯏꯖꯥꯠꯅꯣ ꯃꯤꯟꯇꯥꯔꯁꯨ ꯑꯣꯏ
ꯑꯗꯨꯅꯦ ꯑ ꯈꯪꯗꯦ ꯈꯪꯗꯦ ꯑꯧ ꯊꯣꯛꯄꯅꯦ ꯑꯩꯇꯣ ꯅꯨꯄꯤꯅꯤꯅ ꯃꯦꯟꯈꯤꯕꯩ ꯑꯣꯏꯗꯣꯏꯅꯦ
ꯎꯝ
ꯅꯪꯒꯤꯁꯨ ꯅꯨꯄꯤ ꯊꯣꯛꯑꯦ ꯑꯗꯨꯕꯨꯗꯤ
ꯀꯠꯆꯩ ꯑꯩꯗ ꯅꯨꯄꯤꯅꯦꯅ ꯃꯦꯟꯒꯤꯕꯩ ꯑꯣꯏꯗꯣꯏꯅꯦ ꯍꯦꯡ ꯑꯩꯁꯨ ꯈꯪꯉꯦꯀꯣ
ꯐꯪꯗꯦꯗ ꯑꯩ ꯆꯧꯀ꯭ꯔꯤꯗ ꯐꯝꯃꯤꯁꯤꯇ ꯅꯥꯔꯦ
ꯑꯩꯁꯨ ꯑꯃꯨꯛ ꯆꯠꯂꯦ
ꯃꯤꯅꯤ
ꯍꯥꯥ
ꯈꯪꯗꯗ ꯌꯥꯝ ꯁꯥꯏꯗ ꯍꯨ ꯃꯥꯡꯉꯦ ꯌꯥꯝꯅ
ꯅꯪ ꯄꯨꯡ ꯀꯌꯥ ꯍꯜꯂꯛꯀꯦ ꯁꯤꯦ
ꯑꯦꯕ꯭ꯔꯤꯗꯔꯥ
ꯎꯝ
ꯄꯨꯡ ꯁꯤꯛꯁ ꯁꯤꯛꯁ ꯄꯤ ꯑꯦꯝ ꯁꯤꯛꯁ ꯄꯤ ꯑꯦꯝ ꯈꯔ ꯍꯦꯟꯕꯗ
ꯎꯝ
ꯑꯗꯨꯗ ꯅꯪ ꯁꯤꯒꯤꯁꯦ ꯅꯪ ꯃꯤ ꯑꯇꯩ ꯀꯅꯥ ꯀꯅꯥꯗ ꯇꯧꯔꯒꯦ
ꯁꯣꯚꯤꯌꯥ ꯇꯧꯗꯧꯉꯔꯤ
ꯃꯊꯟꯇ ꯑꯗꯨꯒ ꯁꯤꯒꯤ ꯐꯣꯟꯁꯤꯒ ꯑꯗꯨꯗꯤ ꯌꯥꯝ ꯐꯩ ꯑꯗꯨꯗꯤ
ꯆꯕꯅꯤ ꯍꯥꯏꯥꯏꯗꯤ
ꯃꯤꯁꯨ ꯇꯤꯟꯅꯗ ꯅꯪꯅ ꯇꯧꯔꯤꯁꯦ ꯀꯔꯤꯅꯣ
ꯑꯗꯨꯅꯦ ꯃꯥꯡꯁ
ꯀꯃꯥꯏꯅ ꯇꯧꯔꯤꯕ ꯖꯥꯠꯅꯣ
ꯌꯦꯁ ꯑꯦꯁ ꯅꯪꯗꯨꯕꯨ ꯅꯪꯗꯨꯕꯨ ꯀꯌꯥꯝ ꯀꯌꯥꯝꯅ ꯁꯨꯖꯈ꯭ꯔꯒꯦ ꯀꯅꯥ ꯀꯟꯅ ꯐꯥꯔꯒ
ꯑꯁ ꯑꯁ ꯈꯪꯗꯦ ꯊꯥꯏꯅ ꯆꯍꯤ ꯇꯔꯥ ꯃꯃꯥꯡꯗꯁꯨ ꯀꯧꯅꯈꯤꯕ ꯃꯤꯕꯨꯗ ꯑꯗꯨꯝ ꯌꯥꯎꯍꯟꯈ꯭ꯔꯦ ꯑꯩꯗꯤ
ꯑꯣ ꯑꯗꯨꯅ ꯃꯥꯏꯗꯣ ꯈꯔ ꯊꯥꯔꯒꯀꯣ ꯅꯪꯗꯧꯅ
ꯍꯣꯏꯅꯦ ꯈꯔ ꯊꯥꯗ ꯌꯥꯗꯦ ꯃꯥꯏꯒꯁ ꯁꯦ ꯑꯩꯗꯤ ꯂꯥꯏꯇꯔ ꯐꯦꯁ ꯑꯣꯏꯍꯟꯈ꯭ꯔꯕꯅꯦ
ꯑ
ꯈꯪꯗꯦ ꯌꯥꯝ ꯆꯥꯏ ꯌꯥꯝ ꯆꯥꯏ ꯍꯨꯃꯥꯡ ꯌꯥꯝ ꯁꯧꯋꯦ ꯑꯩꯈꯣꯏ ꯁ꯭ꯋꯥꯏ ꯍ ꯃꯌꯥꯝ ꯁꯧꯋꯦ
ꯑ ꯁꯥ
ꯑꯗꯣ ꯑꯩꯈꯣꯏꯁꯦ ꯆꯤꯡ ꯃꯊꯛꯇꯗꯤ ꯑꯣꯏꯌꯦꯅꯦ ꯍꯥꯏꯕ ꯍꯥꯏꯗꯤ ꯁꯤꯗꯒꯤ ꯑꯩꯅ ꯍꯌꯦꯡꯁꯦ ꯒ꯭ꯌꯥꯟ ꯇꯥꯕ ꯑꯩꯈꯣꯏꯁꯦ ꯆꯤꯡ ꯃꯊꯛꯇꯅꯤꯅ ꯂꯩꯗꯤ ꯂꯩꯔꯤꯁꯦ ꯍꯥꯏꯗꯤ ꯆꯤꯡ ꯃꯊꯛꯇꯅ ꯍꯥꯏ